ꯍꯜꯂꯣ ꯇꯥꯕ꯭ꯔꯣ
ꯇꯥꯏꯌꯦ ꯇꯥꯏꯌꯦ ꯍꯧꯒꯠꯇ꯭ꯔꯤꯕꯣ
ꯍꯧꯒꯠꯂꯦ ꯑꯃꯨꯛ ꯍꯤꯞ ꯆꯜꯂꯤ ꯕꯣꯜ ꯌꯦꯡꯕ꯭ꯔꯣ ꯉꯔꯥꯡ
ꯑꯩ ꯍꯥꯞ ꯃꯃꯥꯡꯕꯨꯛ ꯌꯦꯡꯉꯤꯗ ꯀꯔꯥꯏꯗꯒꯤꯅꫭ ꯊꯕꯛ ꯂꯩꯕꯅꯤꯅ
ꯕꯣꯜ ꯌꯦꯡꯉꯨꯗꯅ ꯏꯁꯥꯖꯦ ꯋꯥꯔꯦꯅꯦ
ꯎꯝ ꯕꫭꯟ ꯅꯪꯗꯤ ꯀꯅꯥꯒꯤ ꯃꯤꯆꯪ ꯑꯣꯏꯔꯕ
ꯑꯁ ꯀꯩꯅꯣ ꯗꯤꯛꯇꯦꯇꯔꯒꯤ ꯃꯤꯆꯪꯗ ꯌꯦꯡꯕꯅꯤ ꯌꯥꯗꯦ
ꯑꯥꯗ ꯗꯤꯛꯇꯦꯇꯔ ꯍꫭꯏꯖꯨ ꯂꯩꯍꯧꯔꯦꯅꯦ ꯑꯍꯨꯝꯁꯨꯨꯕꯒꯤ ꯑꯃꯨꯛ ꯇꯥꯟꯅꯗꯣꯏ ꯑꫭꯏꯔꯝꯅꯤ
ꯗꯤꯛꯇꯦꯇꯔ ꯗꯤꯛꯇꯦꯇꯔꯒ ꯀꯅꯥꯒ ꯁꯥꯟꯅꯗꫭꯏꯅꫭ ꯈꯪꯗꯦ ꯑꯍꯨꯝ ꯁꯨꯕꯖꯤꯅ ꯕꫭꯜ ꯌꯥꯗꯦꯗ ꯉꯔꯥꯡ ꯍꫭꯏꯔꯣꯡ ꯀꯔꯤ ꯀꯥꯟꯗꯕꯗ ꯍꯌꯦꯡꯗꯤ ꯍꯌꯦꯡꯗꯤ ꯀꯥꯡ ꯑꫭꯏ ꯃꯥꯜꯂꯦꯅꯦ
ꯍꯌꯦꯡ ꯀꯥꯡꯅꯤ ꯍꯥꯡꯆꯤꯠ ꯑꯦꯛꯖꯥꯝꯅꯤ
ꯍꯥꯡꯆꯤꯠ ꯑꯦꯛꯖꯥꯝ ꯂꯩꯕ꯭ꯔꯣ
ꯎꯝ
ꯀꯥꯡꯖꯦ ꯂꯥꯏꯒꯤ ꯅꯨꯃꯤꯠꯅꯤ ꯇꯧꯔꯤꯁꯦ
ꯍꯥꯡꯆꯤꯠ ꯑꯩ ꯑꯥ ꯂꯝꯐꯦꯟ ꯇꯥꯏ
ꯂꯝꯐꯦꯜꯗ
ꯎꯝ
ꯁꯤ ꯑꯦ ꯄꯤ ꯑꯦꯐꯀꯤꯗꯨ ꯅꯣꯡꯃꯗ ꯄꯨꯂꯞ ꯇꯧ ꯃꯥꯜꯂꯦ ꯗꯦꯠ ꯅꯥꯏꯟꯇꯤꯟ ꯈꯛꯇ ꯇꯧ ꯃꯥꯜꯂꯦ ꯃꯅꯤꯄꯨꯔꯒꯤ
ꯇꯧꯗꯣꯏꯅ ꯀꯩꯅꯣ ꯕ꯭ꯔꯦꯛ ꯄꯤꯔꯒ
ꯎꯝ ꯑꯁ
ꯑꯦ ꯌꯥꯝꯅ ꯆꯥꯎꯈꯠꯂꯛꯄꯣꯏꯅꯦ ꯅꯪꯕꯨ
ꯄꯨꯡ ꯇꯔꯥꯗꯒꯤ ꯃꯉꯥꯕꯨ ꯑꯦꯛꯌꯥꯝ ꯊꯥꯗꯣꯢꯁꯤꯕꯨ ꯇꯟꯈ꯭ꯔꯦꯅꯦ
ꯑꯩꯖꯥꯡꯇ ꯆꯥꯎꯈꯠꯂꯛꯄꯩꯅꯤꯅꯦ
ꯄꯥꯛ ꯀꯌꯥ ꯇꯧꯖꯥꯠꯅꯣ ꯌꯦꯡꯕ ꯌꯦꯡꯗ꯭ꯔꯤ ꯃꯣꯏꯁꯤꯅ
ꯍꯩꯕꯅꯤꯅ ꯑꯗꯨꯕꯨꯗꯤ ꯑꯩꯗꯤ ꯂꯣꯏ ꯇꯧꯔꯝꯒꯅꯤꯅ ꯈꯪꯉꯦꯅ
ꯃꯇꯝꯕꯨꯗꯤ ꯂꯦꯝꯅꯤꯗ
ꯎꯝ
ꯑꯗꯨ ꯍꯥꯏꯔꯒ ꯗꯅꯟꯖꯣꯏꯗꯣ ꯊꯣꯛꯑ ꯃꯥꯜꯂꯦ ꯃꯣꯏꯒꯤ ꯅꯣꯇꯤꯁꯇꯨ
ꯑ
ꯁꯤꯜꯆꯔꯗ
ꯁꯤꯜꯆꯔꯗ ꯆꯦꯟꯕ ꯆꯠꯇꫭꯔꯕꫭ
ꯑ ꯑꯗꯨꯗꯨꯒ ꯍꯧꯕꯗꯒꯤ ꯑꯗꯨꯝ ꯅꯤꯂꯀꯥꯥꯁ ꯍꫭꯏꯗꯖꯨ ꯑꯗꯨꯝ ꯍꯥꯏ ꯃꯥꯜꯂꯦꯅꯦ ꯆꯥꯃꯤꯟꯅꯁꯤ ꯇꯤꯛꯀꯦꯠ ꯀꯛꯃꯤꯟꯅꯁꯦꯅ ꯑꯗꯨꯗꯨꯒ ꯍꯥꯏꯔꯝꯗ꯭ꯔꯦ ꯏꯍꯦ ꯅꯤꯂꯀꯥꯁꯇꯨꯗꯤ ꯆꯠꯈꯤꯕꯩꯗꯤ ꯂꯥꯏꯗꯅ ꯍꯜꯂꯛꯄꯣꯏꯕꯨ ꯇꯤꯛꯀꯦꯠꯀꯛ ꯂꯣꯏ ꯂꯩꯔꯝꯃꯤ
ꯎꯝ ꯀꯔꯤꯝ ꯍꯥꯏꯕꯤꯔꯝꯗ꯭ꯔꯕ
ꯑꯥ
ꯇꯦꯂꯀꯥꯁꯇꯤ ꯋꯥꯀꯤꯡ ꯌꯥꯝ ꯆꯦꯟꯗ ꯑꯅꯦ ꯍꯟꯗꯛꯀꯤ ꯏꯁꯇꯦꯖꯁꯨ ꯌꯥꯝ ꯎꯏꯗ
ꯆꯦꯟꯕꯅꯤ ꯆꯦꯟꯕꯅꯤ ꯑꯩꯁꯨ ꯍꯟꯗꯛ ꯌꯨꯝ ꯌꯨꯝ ꯍꯟꯕꯗꯒꯤ ꯆꯦꯜꯂꯨꯔꯗꯅꯤ
ꯍꯧꯔꯒꯦꯕ
ꯎꯝ ꯑꯩ ꯉꯥꯏꯍꯥꯟꯒꯩ ꯈꯣꯡꯎꯞ ꯂꯩꯇꯕꯩ ꯆꯦꯟꯗꯕ
ꯎꯝ ꯂꯩꯔꯕꯣ
ꯀꯣꯡꯐꯥꯗꯣ
ꯍꯣꯡ ꯐꯥ ꯍꯣꯡꯁꯨ ꯍꯣꯡꯕ ꯐꯁꯨ ꯐꯕ
ꯑꯗꯨꯗꯤ ꯄꯣꯡ ꯐꯥꯅ
ꯎ ꯐꯩꯅꯦ
ꯆꯥꯛꯁꯤꯕꯨ ꯅꯪꯕꯨ ꯍꯧꯖꯤꯛ ꯀꯃꯥꯏ ꯀꯃꯥꯏꯅ ꯇꯧꯔꯤꯒꯦ
ꯆꯥꯛ ꯏꯁꯤꯡꯉꯩꯁꯤ ꯈꯪꯗꯦꯗ ꯈꯔ ꯆꯥ ꯈꯔ ꯆꯥꯗꯕꯅꯤꯗ
ꯅꯥꯊꯟ ꯆꯥꯕ꯭ꯔꯕ
ꯊꯟ ꯌꯥꯔꯗꯤ ꯀꯅꯥꯒ ꯆꯥꯗꯣꯔꯤꯒꯦ
ꯅꯪꯗꯤ ꯍꯦꯛ ꯅꯪꯗꯤ ꯄꯨꯛꯆꯦꯜ ꯆꯥꯎꯕꯅꯤꯅ ꯆꯦꯇꯤ ꯇꯧꯕꯅꯤꯅ ꯃꯤꯒ ꯑꯗꯨꯝ ꯑꯩꯉꯣꯟꯗ ꯑꯗꯨꯝ
ꯎꯝ ꯑꯥꯎ ꯍꯥꯎ ꯊꯣꯛ ꯃꯒꯣꯟꯗ
ꯎꯝ
ꯑꯩ ꯆꯥꯕ ꯆꯥꯗꯕꯅ ꯇꯨꯡꯏꯅ ꯊꯝꯃꯝꯃꯒ
ꯃꯥ ꯄꯨꯔꯥ ꯁꯣꯠꯁꯦꯜ ꯋꯥꯀꯔꯅꯤꯗꯅ ꯑꯗꯨꯅꯤ
ꯍꯌꯦꯡꯒꯥꯥꯡ ꯆꯤꯡꯕꯒꯤ ꯗꯣꯂꯥꯏ ꯀꯩꯅꯣ ꯁꯦꯝꯕ ꯂꯣꯏꯔꯃꯅꯤꯅꯦ ꯔꯣꯠ ꯁꯦꯝꯕ ꯂꯣꯏꯔꯝꯕꯅꯤꯅꯦ
ꯄꯔꯤꯁꯅ ꯅꯩꯒꯦ ꯍꯥꯏꯔꯅꯤ
ꯆꯤꯡ ꯊꯣꯛꯣꯡꯁꯤꯔꯗ ꯏꯔꯨꯁꯤꯠ ꯅꯥꯜꯂꯨ ꯆꯊꯣꯛꯑ ꯑꯌꯨꯛꯇ ꯆꯥꯟꯗꯣꯟ ꯆꯋꯥꯑꯃ ꯅꯝꯁꯤꯜꯂꯒ
ꯐꯩꯖꯣꯝ ꯅꯨꯡꯖꯣꯝ ꯇꯧꯗꯅ
ꯑꯥ ꯑꯗꯨꯒ ꯀꯤꯌꯣ ꯀꯔꯤ
ꯁ꯭ꯋꯥꯏꯒꯤ ꯆꯥꯎꯅ ꯆꯤꯡꯉꯤꯁꯦ ꯀꯣꯅꯨꯡꯒꯤ ꯀꯥꯡꯒ ꯏꯁꯀꯣꯟꯒꯤ ꯀꯥꯡꯒ ꯑꯣꯏꯔꯝꯅꯤꯅꯦ
ꯑꯥꯎ ꯁ꯭ꯋꯥꯢ ꯂꯩꯔꯛ ꯀꯣꯂꯒꯁꯨ ꯄꯆꯤꯡ ꯖꯤꯡꯅꯕꯅꯤꯗ
ꯑꯇꯣꯞꯄ ꯂꯥꯏꯒꯩꯗꯤ ꯑꯇꯣꯞꯄꯒꯤ ꯂꯥꯏꯁꯪ ꯑꯆꯧ ꯑꯆꯧꯕꯗꯩ ꯇꯧ ꯆꯤꯡꯗ꯭ꯔ
ꯈꯪꯗꯦꯅ ꯀꯔꯥꯏ ꯀꯔꯥꯏ ꯆꯤꯡꯅꯔꯤꯕꯅꯣ ꯑꯆꯧꯕ ꯑꯆꯧꯕꯗꯤ ꯑꯆꯧꯕꯗꯤ ꯂꯣꯏꯔꯦ ꯀꯩꯅꯣ ꯑꯅꯤꯗꯨꯅ ꯀꯔꯤꯕ ꯂꯩꯔꯤꯒꯦ
ꯎꯝ ꯀꯥꯅꯦꯅ ꯇꯧꯃꯤꯅ ꯑ ꯈꯦꯇꯆ꯭ꯔꯤꯅꯦꯅ ꯆꯍꯤ ꯁꯨꯞ ꯄꯥꯎ ꯌꯣꯜꯂꯃꯤꯅꯤꯅ ꯀꯔꯤꯝꯇ ꯃꯍꯥꯎ ꯂꯩꯇ꯭ꯔꯥ
ꯑꯥ ꯀꯥꯡ ꯃꯌꯥꯗ ꯀꯥꯡꯗ ꯆꯥꯕꯗ ꯃꯍꯥꯎꯗ ꯌꯥꯝ ꯈꯦꯠꯅꯗ꯭ꯔꯣ ꯑ ꯃꯑꯣꯡ ꯃꯑꯣꯡꯗꯤ ꯇꯧꯔꯤꯅꯦ ꯃꯤꯗꯤ ꯄꯦꯁꯇ꯭ꯔꯤꯁꯤꯗ ꯀꯔꯤꯝꯇ ꯀꯔꯤ ꯉꯥ ꯆꯥꯛ ꯀꯔꯤꯇ ꯍꯥꯞꯇꯕꯤ ꯎꯇꯤ ꯑꯗꯩꯗꯤ ꯂꯐꯨꯔꯣꯡꯕ ꯄꯀꯣꯔꯥ ꯀꯥꯡꯍꯧ ꯑꯗꯨꯃꯥꯏꯅ ꯇꯧꯔꯒ ꯇꯧꯅꯕ ꯉꯥꯛꯇꯅꯦꯕ ꯑꯆꯥꯔ ꯇꯧꯔꯒ
ꯍꯧꯖꯤꯛꯁꯤꯅ ꯌꯦꯟ ꯊꯣꯡꯑ ꯑꯗꯨ ꯌꯦꯒ ꯑꯣꯀꯇꯧꯔ
ꯖꯥꯠ ꯖꯥꯅꯤ ꯇꯧꯅꯒ ꯁꯟꯒ ꯀꯦꯖꯤ ꯌꯥꯥ ꯇꯏ
ꯎꯝ ꯑꯗꯨ ꯈꯔ ꯂꯩꯗꯤ ꯕꯤꯔꯌꯥꯅꯤ ꯂꯧꯊꯜꯂ ꯕꯤꯔꯌꯥꯅꯤ ꯑꯃꯨꯛ ꯇꯧꯊꯣꯛ ꯂꯧꯊꯣꯛꯂ ꯈꯪꯗꯦꯕꯝ
ꯃꯤꯒꯤ ꯂꯥꯏꯒꯤ ꯄ꯭ꯔꯁꯥ ꯁꯟꯒ ꯆꯥꯥꯁꯜꯂꯦ
ꯎꯝ ꯑꯗꯨꯅꯤꯗ ꯑꯥ ꯆꯍꯤ
ꯁꯥꯒꯣꯜꯕꯟ ꯕꯤꯖꯣꯏ ꯒꯣꯕꯤꯟꯗꯒꯤꯗꯣ ꯑꯗ ꯑꯍꯥꯎ ꯑꯃ ꯌꯣꯜꯂꯦ ꯉꯍ ꯑꯗꯨꯝ ꯆꯥꯏ ꯍꯥꯎꯋꯦ ꯃꯥꯏ ꯑꯍꯟ
ꯎꯝ ꯂꯨꯄꯥ ꯀꯌꯥ ꯄꯤꯕ
ꯌꯥꯡꯈꯩꯒꯗ ꯀꯦꯖꯤꯕꯨ ꯌꯥꯡꯈꯩꯗ ꯄꯤꯔꯗꯤ ꯀꯥ ꯂꯩꯗꯣꯏꯅꯣ
ꯑꯦꯁ ꯃꯔꯐꯨ ꯃꯧꯗ꯭ꯔꯥ ꯑꯣꯏꯍꯧ ꯌꯥꯎꯗꯕ
ꯀꯗꯥꯥꯏꯗ
ꯐꯝ ꯐꯦꯖꯕꯨꯛꯇ ꯑꯗꯨꯝ ꯊꯥꯒꯅꯧ
ꯃꯣꯏ ꯌꯥꯝ ꯍꯥꯎꯕ ꯑꯣꯏꯔꯝꯅꯤ ꯃꯣꯏꯗꯨꯅ ꯏꯁꯄꯦꯁꯦꯜ ꯑꯣꯏꯔꯝꯅꯤ
ꯈꯦꯇ꯭ꯔꯤꯕꯨ ꯆꯍꯤꯁꯨ ꯄꯣ ꯌꯣꯛꯈꯠꯂꯛꯑꯦ ꯑꯗꯨꯗꯤ ꯃꯍꯥꯎꯗꯣ ꯑꯗꯨꯝ ꯀꯅꯥ ꯂꯩꯔꯛꯇꯣꯏꯅꯣ ꯍꯥꯏꯕꯅꯤꯗ
ꯀꯩꯁꯥꯝꯄꯥꯠꯇꯁꯨ ꯑꯗꯨꯝ ꯂꯩꯌꯦ ꯌꯣꯟꯕꯣ
ꯑꯩꯈꯣꯏꯔꯣꯝꯗꯁꯨ ꯑꯃ ꯌꯣꯜꯍꯧꯕꯅ
ꯎꯝ
ꯑꯁ ꯂꯧ ꯑꯃꯨꯛ ꯍꯥꯔ ꯆꯥꯗꯣꯏ ꯃꯤꯠ ꯇꯟꯕ ꯑꯃ ꯌꯥꯎꯏꯗ
ꯈꯪꯗꯦ ꯌꯨꯝꯗ ꯉꯥꯏꯍꯥꯛꯁꯦꯇꯣꯡ ꯐꯗꯣꯔꯤꯕ꯭ꯔꯣ ꯈꯪꯗꯦ ꯏꯁꯥꯁꯦ
ꯉꯁꯤꯔꯣ
ꯈꯜꯂꯤꯃꯦꯁꯤ ꯇꯜꯂꯤꯕ ꯇꯟꯗ꯭ꯔꯗꯤ ꯄꯛ ꯍꯧꯒꯠꯂꯒ ꯆꯠꯈꯤꯗꯧꯕꯅꯦ
ꯑꯥ ꯅꯌꯨꯝꯗ ꯆꯦꯡ ꯂꯧꯕ꯭ꯔꯥ ꯍꯥꯏꯁꯦ
ꯑꯗꯨꯁꯨ ꯑꯣꯏꯔꯦ ꯑꯗꯒꯤ ꯁꯨꯝ ꯀꯥꯡꯅꯦ ꯀꯩꯅꯦ ꯑꯗꯨꯅꯦ ꯑꯗꯥꯅꯦ ꯇꯧꯅꯩꯖꯦ ꯎꯗ꯭ꯔꯣ
ꯅꯪ ꯑꯉꯥꯡ ꯁꯨꯇꯤ ꯊꯥꯔꯨꯗ꯭ꯔꯥ ꯍꯥꯢꯁꯦ
ꯊꯗꯣꯛꯑ ꯂꯣꯏꯔꯦ ꯀꯩꯅꯣ ꯁꯠ ꯂꯥꯎꯅ
ꯎꯝ ꯀꯣꯏꯅꯗꯕꯅꯦ ꯇꯣꯂꯣꯞ ꯇꯣꯂꯣꯞꯇꯤ ꯐꯪꯉꯕ ꯍꯥꯏꯁꯦ
ꯄꯤꯔꯛꯇ꯭ꯔꯤ ꯄꯤꯔꯛꯑꯗꯧꯅꯦ ꯑꯗꯨꯁꯨ ꯄꯤꯔꯝꯗꯥꯏꯅꯦ ꯑꯩꯁꯨꯗꯤ ꯊꯥꯅꯤꯡꯉ ꯑꯩꯁꯦ ꯑꯃꯨꯛ
ꯑꯣ ꯅꯨꯡꯉꯥꯏꯅꯤ ꯅꯪ ꯗꯦꯠ ꯀꯌꯥ ꯀꯌꯥꯗ ꯊꯥꯕ ꯍꯥꯏꯅꯣꯕ ꯄꯩꯁꯥꯗꯤ ꯃꯇꯝ ꯀꯌꯥ ꯄꯤꯕ꯭ꯔꯥ ꯅꯠꯇ꯭ꯔꯒꯅ
ꯄꯇꯝꯕꯨꯗꯤ ꯆꯥꯏꯌꯦ ꯑꯗꯥꯅꯤ ꯅꯍꯥꯟ ꯍꯟꯗꯛꯁꯦ ꯁꯨꯇꯤ ꯌꯥꯝ ꯊꯥꯈ꯭ꯔꯦꯅꯦ ꯍꯟꯗꯛ ꯏꯁꯥꯒ ꯅꯥꯕꯒ ꯑꯗꯒꯤ ꯒꯥꯔꯤ ꯌꯥꯗꯕꯩ ꯅꯨꯃꯤꯠ ꯅꯤꯅꯤ ꯍꯨꯝꯅꯤ ꯑꯃꯒ ꯄꯨꯔꯥ ꯑꯗꯨꯝ ꯇꯔꯦꯠꯅꯤꯃꯨꯛꯀꯤ ꯆꯥꯡꯁꯤ ꯊꯥꯗꯣꯛꯈꯤꯕꯅꯦ
ꯎꯝ ꯎꯝ ꯎꯝ
ꯑꯗꯨꯅ ꯑꯩ ꯈꯤꯇꯪ ꯊꯦꯡꯊꯔꯤꯁꯤ ꯅꯠꯇ꯭ꯔꯗꯤ ꯑꯗꯨꯝ ꯇꯥꯡ ꯇꯔꯥ ꯁ꯭ꯋꯥꯏꯗ ꯑꯗꯨꯝ ꯐꯪꯗꯧꯅꯦꯕ
ꯎꯝ
ꯑꯩꯁꯨ ꯍꯥꯏꯕꯗꯣ ꯇꯜꯂꯕ
ꯃꯥ ꯑꯁ ꯑꯁꯤ ꯑꯣꯖꯥꯁꯤ ꯄꯩꯁꯥꯗ ꯉꯥꯎꯕ ꯑꯣꯖꯥꯅꯤꯃꯨꯛ ꯍꯥꯏꯅꯈꯤꯗꯣꯏꯅꯤꯅꯦ
ꯑꯗꯣ ꯃꯣꯏ ꯉꯁꯤ ꯄꯤꯔꯛꯑꯗꯤ ꯐꯅꯤ ꯑꯣꯖꯥ ꯃꯣꯏ ꯈꯪꯉꯦ
ꯎꯝ ꯉꯔꯥꯡ ꯕꯣꯟ ꯌꯦꯡꯕꯩꯅꯤꯅ ꯌꯦꯟ ꯈꯔ ꯉꯧꯔꯒ ꯇꯧꯋꯦ
ꯀꯅꯥ ꯀꯅꯥ ꯇꯧꯔꯤꯅꯣ ꯉꯔꯥꯡ
ꯑꯩꯅ ꯇꯥ ꯗꯤꯀꯦꯅ ꯄ꯭ꯔꯤꯌꯣꯅꯦ ꯑꯕꯣꯏꯒ ꯖꯦꯅꯁꯇꯤ ꯀꯣꯟꯅ ꯂꯥꯛꯑꯦ
ꯑꯗꯨ ꯅꯪ ꯀꯥꯗ
ꯃꯈꯥꯏ ꯑꯩꯈꯣꯏꯒꯤ ꯆꯥꯛ ꯊꯣꯡꯐꯝꯗꯨ
ꯎꯝ ꯀꯌꯥꯝ ꯇꯧꯁꯪꯒꯦ
ꯑꯪ ꯄꯥ ꯃꯇꯨꯝ ꯑꯃꯒ ꯇꯪꯈꯥꯏ ꯑꯃꯒ ꯂꯩꯔꯦ ꯑꯗꯨꯗꯩ ꯂꯥꯁ ꯂꯤꯛꯂꯤ ꯑꯅꯤ ꯑꯃꯒ
ꯎꯃꯣꯏ ꯌꯥꯝ ꯇꯧꯋꯤꯅꯦ ꯑꯗꯨ ꯅꯣꯏꯗꯤ ꯅꯣꯏ ꯃꯔꯤꯈꯛꯇ
ꯑꯩꯗꯤ ꯌꯥꯝ ꯊꯛꯇꯦꯗ
ꯅꯪꯃꯨꯛꯇꯤ ꯊꯥꯏꯅꯗꯩ ꯌꯥꯝ ꯊꯛꯇ꯭ꯔꯤꯗꯨꯗꯤ ꯑꯗꯨꯝ
ꯎꯝ ꯑꯗꯨꯗꯅ ꯍꯧꯖꯤꯛ ꯍꯧꯒꯠ ꯉꯝꯃꯤꯁꯦ
ꯗꯅꯟꯖꯣꯢꯕꯨ ꯇꯡ ꯀꯌꯥꯗ ꯇꯥꯢ ꯍꯥꯏꯒꯦ
ꯀꯨꯟ ꯃꯉꯥꯗ ꯍꯥꯏꯕ ꯀꯩꯅꯣꯝ ꯍꯥꯏꯕꯅꯤ ꯐ꯭ꯂꯥꯏꯠ ꯇꯤꯛꯀꯦꯠꯇꯨꯁꯨ ꯂꯤꯁꯤꯡ ꯇꯔꯦꯠ ꯌꯧꯔꯦ ꯍꯥꯢ
ꯂꯤꯁꯤꯡ ꯇꯥꯔꯦꯠ
ꯎꯝ
ꯑꯁ ꯀꯩ ꯋꯥꯟ ꯋꯦꯒꯤꯔꯣ ꯍꯥꯢꯖꯦ
ꯑꯣꯢꯔꯝꯅꯤ ꯑꯗꯨꯃꯥꯥꯏꯅ
ꯇꯥꯡꯉꯤ ꯑꯗꯨꯗꯤ
ꯑꯈꯣꯏ ꯏꯅꯥꯎꯄꯥꯒꯤ ꯊꯥ ꯃꯈꯥꯏ ꯋꯥꯠꯇꯩ ꯀꯛꯄꯗꯣ ꯑꯗꯨꯃꯥꯏꯅ ꯑꯗꯨꯝ ꯌꯧꯋꯦ
ꯎꯝ ꯅꯣꯏ ꯅꯥꯎꯄꯒꯤꯅ ꯀꯥꯏꯗꯅꯣ
ꯃꯥ ꯁꯤꯂꯣꯡꯗ ꯇ꯭ꯔꯦꯅꯤꯡ ꯇꯧꯔꯤ
ꯑꯣ ꯗꯅꯟꯖꯣꯢꯗꯨ ꯌꯥꯎꯔꯛꯑꯗꯤ ꯐꯗꯧꯅꯤꯅꯦ ꯃꯥꯁꯦ
ꯃꯥꯅꯦ ꯐꯗꯨ ꯑꯣꯢꯔꯗꯤ ꯐꯣꯔꯦꯟ ꯂꯤꯀꯔꯒꯗꯣ ꯐꯣꯔꯦꯟ ꯂꯤꯛꯀꯔ ꯑꯗꯨꯝ ꯊꯥꯛꯄ ꯐꯪꯒꯗꯕꯅꯤ
ꯀꯥꯂ꯭ꯁ ꯁꯨ ꯌꯥꯎꯕꯣꯢꯔꯦ ꯑꯩꯗꯤ ꯈꯪꯗꯦ ꯅꯥꯍꯟꯈꯩ
ꯃꯤ ꯌꯥꯝꯃꯤꯗ ꯗꯥꯏꯖꯁ ꯄꯤꯕꯧ ꯌꯥꯎꯕꯗꯣ
ꯑꯗꯨꯗꯤ ꯃꯣꯏ ꯃꯌꯥꯝ ꯍꯧꯅꯗꯅ ꯆꯦꯟꯖꯔꯅꯤ
ꯎꯝ ꯂꯝꯖꯦꯟꯗꯤ ꯃꯣꯏ ꯐꯖꯅ ꯆꯦꯟꯅꯔꯦ ꯃ ꯁꯤꯚꯥꯏ ꯑꯦꯃꯤ ꯂꯝꯃꯤ ꯀꯨꯠ ꯂꯝꯃꯤ ꯑ ꯑꯗꯨꯅ ꯕꯤꯖꯟ ꯑꯦꯀꯥꯗꯃꯤꯗ ꯇꯧꯕ ꯑꯉꯥꯡ ꯖꯤꯗꯤꯒꯤ ꯅꯨꯡꯗꯤꯒꯤ ꯆꯕ ꯂꯣꯢ ꯀꯨꯠꯂꯝꯅꯤ ꯑꯦꯝ ꯌꯨ ꯃꯅꯨꯡꯁꯤꯅ ꯋꯥꯛꯀꯤꯡ ꯆꯦꯟꯕꯝ ꯑꯗꯨꯝ ꯅꯨꯡꯉꯥꯏꯗꯅ
ꯍꯣꯏꯅꯦ
ꯁꯤꯅꯔꯤꯒ ꯑꯣ ꯀꯥꯀ ꯐꯖꯁꯤꯜꯂꯦ
ꯑꯗꯣ ꯅꯪꯅ ꯆꯦꯟꯕꯤꯗ꯭ꯔꯤꯅꯤ ꯑꯃꯨꯛ
ꯆꯟꯗꯣꯏ ꯀ ꯃꯥꯏ ꯀꯥꯏ
ꯁꯨꯁꯤꯟꯒꯨꯃꯥꯔ ꯕꯥꯎ ꯅꯨꯡꯇꯤꯒꯤ ꯈꯨꯃꯥꯟ ꯂꯥꯝꯄꯥꯛ ꯆꯠꯂ ꯆꯦꯟꯕꯅꯦ
ꯎꯝ ꯑꯁ ꯊꯕꯛꯇꯤ ꯐꯩꯅꯦ ꯃꯥꯖꯨ
ꯉꯔꯥꯡꯖꯨ ꯐꯣꯟ ꯇꯧꯁꯤꯜꯂꯨꯕꯨ ꯋꯥꯀꯤꯡ ꯆꯦꯜꯂꯦ ꯍꯥꯏꯔꯛꯑꯦ
ꯎꯝ ꯋꯥꯛꯀꯤꯡ ꯋꯥꯥꯛꯀꯤꯡꯗ ꯑꯗꯨꯝ ꯇꯧꯔꯒ ꯂꯩꯔꯕꯖꯥꯠꯂꯥ
ꯀꯅꯥꯥ ꯈꯪꯕꯅꯣꯗ
ꯎꯝ
ꯑꯩꯁꯨ ꯆꯦꯟꯒꯦ ꯈꯟꯕꯅꯦ ꯑꯩꯅ ꯑꯃꯨꯛ ꯑꯌꯨꯛꯇꯤ ꯍꯧꯒꯠꯄ ꯑꯃꯨꯛ ꯉꯝꯗꯕ ꯅꯨꯡꯗꯥꯡꯖꯤꯅ ꯑꯃꯨꯛ ꯁꯪꯗ꯭ꯔꯕ ꯇꯣꯛꯑꯦ ꯑꯗꯨꯝ
ꯎꯝ
ꯑꯌꯨꯛꯁꯦ ꯑꯃꯝꯇ ꯍꯧꯒꯠꯇꯗꯤ ꯀꯥꯏꯗꯒꯤ ꯌꯥꯗ꯭ꯔꯦ ꯢꯁꯥꯁꯦ ꯊꯦꯡ ꯊꯦꯡ ꯍꯧꯒꯠꯄꯗ ꯍꯩꯅꯔꯦ
ꯎꯝ ꯑꯩ ꯌꯨꯝꯗ ꯂꯩꯕꯗꯗꯤ ꯄꯨꯡ ꯇꯔꯨꯛ ꯃꯉꯥ ꯃꯈꯥꯏ ꯇꯔꯨꯛ ꯑꯗꯨꯋꯥꯏꯗ ꯍꯣꯡꯒꯠꯂꯦ ꯁꯤ ꯂꯥꯛꯑꯒ ꯉꯁꯤꯅ ꯑꯍꯥꯟꯕ ꯍꯧꯒꯠꯄꯩꯔ ꯈꯪꯗꯦ ꯉꯁꯥꯏꯗꯤ ꯉꯟꯅ ꯃꯤꯀꯞ ꯊꯣꯛꯑꯦꯗ ꯄꯨꯡ ꯑꯗꯣ ꯃꯦꯀꯞ ꯊꯣꯛꯄ ꯃꯇꯝꯗꯗꯤ ꯑꯗꯣ ꯉꯔꯥꯡ ꯋꯨ ꯊꯥꯛꯁꯤꯜꯂꯨꯕꯩꯔ ꯈꯪꯗꯦ ꯍꯧꯒꯠꯄꯗꯣ ꯋꯥꯅꯤꯅ ꯁꯥꯃꯥꯟꯕ ꯍꯥꯏꯇꯥꯔꯦ ꯃꯈꯥ ꯊꯥꯔꯒꯖꯨ ꯇꯨꯝꯃꯤ ꯑꯗꯨꯗꯨꯅ ꯈꯔꯕꯨꯗꯤ ꯐꯔꯦ
ꯑꯁ ꯑ ꯒ꯭ꯌꯥꯟ ꯇꯥꯗꯦ ꯇꯧꯔꯤꯁꯦ
ꯅꯪ ꯀꯥꯗꯨꯁꯨ ꯐꯖꯅ ꯐꯨꯠꯂꯝꯃꯅꯤꯅꯦ
ꯇꯠꯈ꯭ꯔꯕꯣ ꯀꯩꯅꯣ ꯍꯜꯂꯣ
ꯇꯥꯌꯦ ꯇꯥꯌꯦ
ꯀꯩꯗꯧꯋꯦ ꯍꯥꯏꯅꯣ
ꯅꯪ ꯀꯥꯗꯨꯁꯨ ꯐꯖ ꯐꯨꯠꯂꯝꯃꯅꯦꯕ
ꯅꯨꯡꯉꯥꯏꯌꯦ ꯀꯥꯕꯨꯗꯤ ꯄꯨꯔꯥ ꯁꯤꯗꯤ ꯀꯩꯅꯣꯗ ꯂꯩ ꯃꯩ ꯊꯥꯔ ꯂꯩꯕꯒ ꯆꯞ ꯃꯥꯟꯅꯩꯕꯣ
ꯎꯝ